ꯍꯜꯂꯣ
ꯀꯔꯤ ꯇꯧꯔꯤꯒꯦ ꯍꯣꯌ ꯑꯦ
ꯀꯔꯤ ꯇꯧꯔꯤꯒꯦ
ꯑꯣ ꯑꯩ ꯁꯨꯝ ꯂꯩꯔꯝꯃꯦ ꯅꯪꯗꯤ
ꯑ ꯁꯨꯝ ꯂꯔ ꯀꯥꯏꯁꯨꯨ ꯀꯧ ꯇ ꯑꯁꯨꯝ ꯂꯩꯌꯦꯕ ꯀꯔꯤꯁꯨ ꯇꯧꯗꯦꯕ
ꯑꯥ ꯆꯥꯛ ꯆꯈꯔ꯭ꯕꯣ
ꯆꯥꯛ ꯆꯔꯦ ꯆꯥꯛ ꯆꯥꯕꯥ ꯂꯣꯏꯔꯦ
ꯍꯦꯟꯖꯥꯡ ꯆꯔꯥꯒꯦ
ꯉ ꯄꯥꯏ
ꯑ ꯍꯥꯎꯅꯦ ꯑꯗꯨ ꯑꯗꯨꯗꯤ
ꯉ ꯃꯁꯤꯗꯤꯀꯣ
ꯎꯝ
ꯍꯧꯖꯤꯛꯇꯤ ꯑꯗꯨꯝ ꯂꯩꯇꯃꯅꯦ ꯅꯪꯒꯤꯁꯦ ꯅꯣꯏ ꯕꯦꯛꯒ꯭ꯔꯥꯎꯟꯗꯣ ꯈꯔ
ꯑ
ꯍꯥꯏꯅꯗꯕ ꯃꯈꯣꯟ ꯈꯔ ꯂꯥꯏꯅꯦ ꯀꯔꯤ ꯇꯧꯕ ꯆꯠꯅꯣꯅꯦ ꯐꯦꯟ ꯀꯨꯝꯕ ꯊꯕ꯭ꯔꯣꯅ
ꯀ꯭ꯔꯤ
ꯐꯦꯟꯒꯨꯝꯕ ꯊꯥꯕ꯭ꯔꯕ
ꯍꯣꯏ
ꯅꯠꯇꯦ ꯑꯗꯨꯒꯤ ꯃꯥꯂꯦ ꯈꯔ ꯕꯦꯛꯒ꯭ꯔꯥꯎꯟꯗꯀꯣ
ꯑ ꯑꯦ ꯌꯥ ꯑꯗꯨꯗꯤ
ꯀꯔꯤꯏ ꯊꯕꯛ ꯇꯧꯒꯦꯅꯣ
ꯑꯦ ꯁꯨꯝꯅꯔꯥꯃꯅꯦꯗ
ꯀꯔꯤ ꯇꯧꯕ ꯃꯤꯔꯣ ꯅꯪꯒꯤ
ꯀ꯭ꯔꯤꯁ ꯇꯥꯎꯗꯦ
ꯀꯒꯤꯁꯨ ꯇꯧꯗꯕ ꯃꯤꯔꯣ ꯅꯁꯨ
ꯍꯣꯏ ꯀ꯭ꯔꯤꯁꯨꯦ ꯇꯧꯖꯕ ꯑꯗꯨꯝ ꯐ꯭ꯔꯤꯗ ꯂꯩꯕ ꯃꯤꯅꯦ
ꯑꯗꯒꯤ ꯑꯗꯨꯗꯤ ꯖꯦꯟꯖꯦꯟꯖꯦꯟ ꯖꯦꯟ ꯒ꯭ꯔꯨꯞꯇꯅꯁꯨ ꯖꯤ ꯖꯦꯅꯦꯔꯦꯁꯟ ꯖꯦꯠ ꯑꯅꯥꯁꯨ ꯌꯧꯃꯜꯂꯦ ꯑꯗꯨꯗꯤ
ꯀꯔꯤ
ꯖꯦꯅꯦꯔꯦꯁꯟ ꯖꯦꯗ ꯌꯧꯃꯜꯂꯦꯕ ꯅꯪꯁꯨ
ꯈꯪꯗ꯭ꯔꯦ ꯑꯗꯨꯗꯤ ꯑꯣꯏꯔꯝꯒꯅꯤ
ꯖꯦꯟꯖꯤ ꯈꯥꯡꯕ꯭ꯔꯣ
ꯍꯪꯗꯏꯀꯔꯤꯔꯣ ꯅꯪꯗꯦ
ꯖꯦꯟꯖꯤ ꯈꯥꯡꯗꯦꯕ
ꯍꯗꯦ
ꯑꯗꯨꯗꯤꯅ ꯖꯨꯄꯤꯇꯔꯗ ꯍꯤꯡꯉꯃꯜꯂꯦ
ꯀ꯭ꯔꯦꯃ
ꯑꯗꯨꯗꯤ ꯖꯄꯤ ꯇꯗ ꯃ ꯂꯩꯦꯕꯅ
ꯑ ꯏ ꯀꯔꯤ ꯏꯒꯔꯤ ꯏ꯭ꯔꯅꯦ
ꯖꯨꯄꯤꯇꯔꯁꯨ ꯈꯪꯗꯦ
ꯖꯨꯄꯤꯇꯔꯗꯤ ꯈꯪꯉꯦ ꯑꯗꯨꯕꯨ ꯅꯪꯅ ꯉꯥꯡꯕꯗꯣ ꯀꯔꯤ ꯃꯔꯝꯒꯤꯅꯣꯗꯣ ꯈꯪꯗꯕ
ꯑꯣꯝ
ꯍ ꯑꯩ ꯁꯥꯕꯗꯣ ꯂꯣꯏꯔꯣꯏ ꯅꯣꯏꯗꯗꯤ ꯁꯥꯗꯕ꯭ꯔꯣ
ꯑꯩꯈꯣꯏꯗꯗꯤ ꯌꯥꯝ ꯏꯪꯉꯦꯗ ꯁꯥꯔꯖꯦꯗ
ꯏꯁ ꯌꯥꯝ ꯏꯪꯉꯦ ꯀꯥꯏꯅ ꯅꯨꯡꯉꯥꯏꯔꯤꯃꯦ ꯑꯗꯨꯗꯤ
ꯀꯨꯏꯅ ꯂꯩꯕ ꯃꯐꯝꯗꯤ ꯍꯦꯕꯦꯟꯒ ꯆꯞ ꯃꯥꯟꯅꯕꯅꯤ
ꯋꯥꯕꯅ ꯀꯦ ꯇ ꯑꯦ ꯍꯦꯚꯦꯟ ꯊ ꯁꯅ ꯑꯣꯐꯔ ꯀ ꯒꯠ ꯐ꯭ꯂꯣꯔ
ꯍꯜꯂꯣ
ꯇꯌꯦ ꯇꯥꯏꯌꯦ
ꯀꯩꯅꯣꯅꯦ ꯃꯤ ꯌꯥꯝ ꯂꯥꯡꯉꯦꯅ ꯅꯪ ꯃꯅꯥꯛꯛꯇ
ꯑ ꯑꯩꯗꯤ ꯌꯦ ꯂꯩꯔꯔꯤ ꯀꯔꯤ ꯇꯧ ꯀꯣꯏꯕꯨ ꯆꯠ
ꯌꯨꯝꯗ ꯂꯩꯕ꯭ꯔꯥ ꯊꯕꯛ ꯊꯕꯛ ꯃꯐꯝꯗ ꯂꯩꯕ꯭ꯔꯣꯅꯦ
ꯀꯣꯏ ꯆꯦꯔꯤꯅꯦ
ꯑꯣ ꯑꯠꯆꯥ ꯑꯗꯨꯒꯤ ꯃꯂꯦꯛ ꯈꯔ ꯂꯥꯡꯕꯗꯣ ꯂꯥꯛꯑꯦꯕꯀꯣ
ꯑ
ꯉꯁꯤꯗꯤ ꯑꯗꯨꯝ ꯐ꯭ꯔꯤ ꯑꯣꯏꯅ ꯂꯩꯈꯔꯣ ꯅꯪꯁ
ꯍꯣꯏ ꯐ꯭ꯔꯤ ꯑꯣꯏꯅ ꯂꯩꯔꯒꯦ
ꯑꯗꯨꯗꯤ ꯐꯖꯅ ꯋꯥꯔꯤ ꯁꯥꯕ ꯌꯥꯔꯅꯤꯅꯅ
ꯑꯩꯒꯤꯗꯣ ꯑꯁ ꯌꯦꯒꯦꯟ ꯌꯥꯝ ꯇꯥꯗꯦꯗ ꯑꯗꯨꯝ ꯄꯣꯠꯇꯣ ꯆꯠꯀꯅꯦꯕ ꯑꯗꯨꯝ
ꯀꯔꯤꯕ
ꯀꯣꯜ ꯇꯧꯔꯁꯨ ꯑꯗꯨꯝ ꯆꯠꯒꯟꯗꯦꯕ ꯀꯩ ꯇꯧꯕꯅ ꯈꯪꯗꯦꯕ
ꯑꯗꯨ ꯈꯔ ꯉꯥꯏꯒꯦ ꯇꯧꯕꯅꯤ ꯗꯥꯔꯩꯗ ꯑꯗꯨꯗꯤ ꯌꯥꯔꯣꯏꯕ ꯈꯔ ꯆꯤꯀꯦꯟ ꯃꯉꯥ ꯆꯤꯀꯦꯟ ꯇꯔꯥꯒꯨꯝꯕꯗꯤ ꯑꯗꯨꯝ ꯉꯥꯏ ꯇꯧꯕꯅꯤ ꯑꯗꯨꯝ ꯊꯣꯡꯅꯤꯕꯀꯣ
ꯑꯥ
ꯅꯪꯗꯤ ꯈꯔ ꯌꯦꯡꯉꯒ ꯆꯠꯇ꯭ꯔꯗꯤ ꯑꯗꯨ ꯏꯟꯚꯥꯏꯠ ꯇꯧ ꯃꯥꯜꯂꯦꯕ ꯑꯗꯨꯅꯗꯤ ꯌꯥꯔꯣꯏ
ꯎꯝ
ꯊꯥꯕ꯭ꯔꯣ
ꯅꯪꯗꯤ ꯍꯧꯖꯤꯛꯀꯥꯟ ꯀꯔꯤ ꯀꯔꯤ ꯍꯣꯠꯅꯔꯤꯒꯦꯕ꯭ꯔꯣ
ꯑꯁ ꯅꯪꯁꯦ ꯌꯥꯝ ꯌꯥꯝ ꯋꯥ ꯉꯥꯡꯗꯦꯅꯦ ꯀꯔꯤ ꯇꯧꯖꯠꯅꯣꯅꯦ ꯊꯕꯛ ꯆꯦꯟꯍꯕ ꯂꯩꯅꯦ
ꯑꯩꯉꯣꯟꯗ ꯇꯥꯏꯌꯦ ꯅꯪꯉꯣꯟꯗ ꯇꯥꯗꯕ꯭ꯔꯣ
ꯇꯥꯗꯕ ꯐꯖꯅ ꯇꯥꯗꯕ ꯑꯃ ꯃꯔꯥꯗ ꯇꯥꯕ ꯑꯃ ꯃꯔꯗꯤ ꯇꯥꯗꯕꯀꯣ
ꯑ ꯏꯁꯅꯤꯋꯥ ꯅꯨꯡꯉꯥꯏꯗꯕ ꯃꯥꯜꯂꯦ ꯑꯗꯨꯗꯤ
ꯅꯪꯒꯤ ꯅꯦꯠ ꯅꯨꯡꯉꯥꯏꯇ꯭ꯔꯣ
ꯏ ꯋꯥꯅ ꯑꯣꯏꯔꯝꯅꯤ
ꯅꯪꯒꯤꯗꯣ ꯐꯥꯏꯚ ꯖꯤ ꯅꯠꯇ꯭ꯔꯣ
ꯍꯣꯏ ꯐꯕꯤꯗꯤ ꯍꯥꯏꯥꯏꯁꯤꯅꯦ
ꯑꯗꯨ ꯑꯣꯏꯗꯤ ꯑꯗꯨꯝ ꯌꯥꯗꯕ ꯅꯠꯇꯅ ꯅꯪꯗꯣ ꯍꯧꯖꯤꯛ ꯂꯩꯕꯗꯣ ꯆꯤꯡꯗ ꯂꯩꯕ꯭ꯔꯣ ꯇꯝꯄꯥꯛꯇ ꯂꯩꯕ꯭ꯔꯣ
ꯆꯤꯡꯗ ꯂꯩꯔꯤ ꯆꯤꯡꯗ
ꯑꯗꯨꯒꯤꯅꯤ ꯑꯗꯨꯗꯤ ꯁꯨꯝ ꯂꯥ ꯍꯥꯏꯕꯗꯣ ꯅꯪ ꯑꯩꯈꯣꯏ ꯅꯪꯒꯤ ꯃꯤꯗ ꯌꯦꯡꯒꯦ ꯑꯗꯨꯕꯨ ꯑꯩꯗꯤ ꯈꯪꯗꯕ ꯍꯥ ꯅꯣꯅꯦ ꯔꯣꯝꯗ ꯂꯩꯕ꯭ꯔꯣꯅ
ꯃꯠꯇꯦ ꯍꯦ
ꯑꯗꯨ ꯀꯗꯥꯏꯗꯅꯣ ꯈꯔ ꯈꯔ ꯖꯒꯥ ꯍꯥꯏꯔꯛꯑꯣꯅ
ꯑ ꯏꯝꯐꯥꯜꯔꯣꯝꯗꯒꯤꯅꯦ ꯏꯝꯐꯥꯜ ꯂꯣꯝꯗꯒꯤꯕꯨꯗꯤ ꯑꯗ ꯈꯔ ꯂꯥꯛꯄ ꯑꯩꯈꯣꯏ ꯈꯨꯟꯗꯒꯤꯗꯣ ꯃꯈꯥꯏꯒꯨꯝꯕ ꯆꯠꯅꯤ
ꯑꯗꯨꯗꯤ ꯕꯤꯁꯅꯨꯄꯨꯔ ꯁꯣꯏꯗꯔꯣ
ꯍꯥ
ꯕꯤꯁꯅꯨꯄꯨꯔ
ꯃꯦ
ꯀꯥꯏꯗ ꯃꯣꯅ
ꯁꯤꯡꯒꯥ ꯊꯪꯕ꯭ꯔꯣ
ꯑꯠꯆꯥ ꯑꯠꯆꯥ ꯑꯠ ꯑꯠ ꯑꯗꯨꯗꯔꯣ
ꯁꯦꯟꯅꯥꯔꯣꯝꯗꯒꯤ ꯀꯩꯅꯣ ꯌꯥꯡꯃꯩ ꯈꯨꯟ ꯑꯃ ꯂꯩꯕꯗꯣ ꯏꯔꯦꯡ ꯏꯔꯦꯡ ꯀꯨꯂꯥꯎ ꯍꯥꯏꯅ ꯂꯩꯕꯗꯣ ꯈꯪꯕ꯭ꯔꯣ
ꯐꯉꯃꯦ
ꯑꯥ ꯑꯗꯨꯝ
ꯑꯗꯨꯒꯤꯔꯣꯅ
ꯑꯥ
ꯑꯗꯨꯗꯤ ꯅꯍꯥꯛ ꯂꯩꯦꯡꯃꯥꯏ ꯑꯣꯏꯕ꯭ꯔꯣ
ꯑ
ꯑꯗꯨ ꯑꯗꯨꯅꯤꯕ ꯅꯪꯒꯤ ꯃꯦꯊꯜꯗꯣ ꯍꯥꯏ ꯌꯥ
ꯀꯦꯕ
ꯑꯗꯨꯒꯤꯅꯦꯕ ꯅꯪ ꯃꯦꯗꯜꯂꯣꯟ ꯌꯥꯝ ꯐꯖꯅ ꯉꯥꯡꯗꯕꯗꯣ ꯑꯗꯨꯒꯤꯅꯦꯕ
ꯏꯁ ꯃꯦꯇꯜ ꯌꯥꯝ ꯐꯖꯅ ꯉꯥꯡꯗꯕ ꯀꯥꯏꯅ
ꯃꯥꯅꯤ
ꯅꯪꯁꯤꯗꯕꯖ
ꯑꯩꯗꯤ ꯑꯥ ꯅꯣꯅꯦ ꯑꯗꯨꯨꯝꯗ ꯂꯩꯕ꯭ꯔꯥꯅ ꯈꯟꯕꯅꯦ ꯉꯥꯏꯗ
ꯅꯣꯅꯦꯔꯣꯝ ꯅꯣꯅꯦꯔꯣꯝꯗꯒꯤ ꯃꯤꯗꯤ ꯃꯦꯇꯔꯤ ꯐꯖꯅ ꯉꯥꯡꯕ꯭ꯔꯣ ꯑꯗꯨꯗꯤ
ꯅꯠꯇꯦ ꯅꯪꯒꯨꯝꯅ ꯍꯥꯏꯗꯦꯕ ꯀꯣꯃꯣꯏꯁꯦ
ꯑꯥ
ꯑꯗꯨꯒꯤꯅꯤꯗ
ꯎ
ꯎꯝ
ꯑꯁ ꯃꯥꯏ ꯃ ꯈꯔꯨ ꯀ
ꯅꯣꯏ ꯑꯩꯔꯣꯝꯗꯁꯨ ꯌꯥꯝ ꯁꯥꯏ ꯍꯥꯏꯕ
ꯑꯁꯥꯏꯅ ꯀꯔꯤꯃ ꯇꯗꯦ ꯁꯃꯅ ꯃꯦ
ꯑꯗꯨꯗꯗꯤ ꯌꯥꯝ ꯏꯪꯉꯦ ꯇꯧꯕꯅꯦ
ꯑ ꯁꯥꯏꯅ ꯀꯔꯤ ꯅꯨꯡꯁꯥ ꯁꯥꯔꯂꯦ ꯀꯟꯅ
ꯅꯣꯏꯔꯣꯝꯗꯗꯤ ꯐꯣꯔꯦꯁ ꯀꯨꯝꯕ ꯑꯆꯧ ꯑꯆꯧꯕ ꯂꯩꯕ ꯅꯠꯇ꯭ꯔꯣ
ꯍꯣꯏ ꯆꯤꯡꯗ ꯆꯠꯂꯗꯤ ꯌꯥꯝ ꯅꯨꯡꯉꯥꯏꯌꯦ ꯌꯨꯝꯗꯗꯤ ꯁꯥꯏꯌꯦ
ꯑꯆꯥ ꯑꯗꯨꯗꯨꯗꯤ ꯅꯍꯥꯟꯗꯤ
ꯍꯥ
ꯒ꯭ꯔꯦꯖꯁꯟꯒꯨꯝꯕ ꯂꯣꯏꯔꯕꯣ ꯅ
ꯂꯣꯏꯗꯦꯗ
ꯑꯣ ꯑꯗꯨꯗꯤ ꯅꯪꯒꯤ ꯀ꯭ꯋꯥꯂꯤꯐꯤꯀꯦꯁꯟ ꯍꯥꯏꯔꯛꯑꯣ ꯌꯦꯡꯒꯦ
ꯀꯔꯤ ꯇꯧꯅꯤꯡꯉꯥꯢ
ꯍꯥ
ꯀꯔꯤ ꯇꯧꯅꯤꯡꯉꯥꯏꯔꯣ ꯍꯥꯏꯅꯤꯡꯗꯦ ꯑꯦ
ꯅꯪꯒꯤ ꯀ꯭ꯋꯥꯂꯤꯐꯤꯀꯦꯁꯟꯗꯨ ꯌꯦꯡꯒꯦ ꯍꯥꯏꯕꯅꯤꯗ ꯅꯪꯅ ꯋꯥ ꯉꯥꯡꯕꯒ ꯅꯪꯒꯤ ꯀ꯭ꯋꯥꯂꯤꯐꯤꯀꯦꯁꯟꯗꯣ ꯃꯥꯟꯅꯕ꯭ꯔ ꯌꯦꯡꯒꯦ ꯇꯧꯅꯦ
ꯌꯥꯔꯕꯣ ꯌꯥꯔꯦꯍꯦ ꯁꯤꯗꯤ ꯍꯜꯂꯣ ꯀꯔꯤ ꯇꯧꯕ ꯖꯥꯠꯅꯣꯅꯦ ꯁꯤꯕꯣ ꯑꯩꯗꯤ ꯁꯣꯝꯗ ꯋꯥꯔꯤ ꯁꯥꯒꯗꯕ ꯇꯨꯃꯤꯅ ꯀꯗꯥꯏꯗ ꯆꯠꯈ꯭ꯔꯕꯖꯠꯅꯣꯅꯣ ꯁꯤꯅ ꯇꯥꯕ꯭ꯔꯣ ꯍꯜꯂꯣ
ꯍꯜꯂꯣ
ꯅꯪꯕꯨ ꯇꯥꯗ꯭ꯔꯕꯣ
ꯅꯪꯁꯦ ꯋꯥꯔꯤ ꯁꯥꯕ ꯀꯥꯟꯗ ꯀꯗꯥꯏꯗ ꯆꯥꯕ ꯆꯠꯅꯣꯅꯦꯀꯣ
ꯀꯗꯥꯏꯗꯤ ꯆꯠꯀꯦꯔ
ꯁꯤꯗ ꯋꯥꯔꯤ ꯋꯥꯔꯤ ꯁꯥꯕ ꯀꯥꯟꯟꯅꯗꯤ ꯐꯖꯅ ꯋꯥꯔꯤ ꯁꯥꯎꯕ ꯊꯕꯛ ꯆꯤꯟꯕ ꯃꯥꯜꯂꯦ ꯅꯡꯁꯦ
ꯍꯥ
ꯋꯥꯔꯤ ꯁꯥꯕꯀꯥꯟꯗꯗꯤ ꯐꯖꯅ ꯁꯥꯟꯅꯍꯧꯕ ꯅꯠꯇ꯭ꯔꯗꯤ ꯌꯥꯔꯣꯏꯕ ꯑꯩ ꯏꯊꯟꯇ ꯋꯥꯔꯤ ꯁꯥ ꯌꯥꯕ ꯌꯥꯔꯗꯤ ꯏꯊꯟꯗꯁꯨ ꯑꯗꯨꯝ ꯁꯥꯕ ꯌꯥꯗꯦ ꯑꯗꯨ ꯌꯥꯗꯦꯕꯀꯣ
ꯅꯪꯅ ꯐꯤꯐꯇꯤ ꯄꯥꯔꯁꯦꯟ ꯉꯥꯡꯒ ꯇꯧꯕ ꯑꯩꯅ ꯐꯤꯐꯇꯤ ꯄꯥꯔꯁꯦꯟ ꯉꯥꯡꯒ ꯇꯧꯕꯅꯦꯕ
ꯎꯝ ꯎꯝ ꯑꯩꯅ ꯉꯥꯡꯉꯁꯨ ꯅꯪꯉꯣꯟꯗ ꯑꯃꯨꯛꯀ ꯇꯥꯗꯕ ꯃꯥꯜꯂꯦꯕ ꯅꯪ ꯑꯗꯨꯝ ꯇꯨꯝ ꯑꯩꯅ ꯅꯪꯅꯗꯤ ꯋꯥ ꯑꯗꯨꯝ ꯉꯥꯡꯕ ꯑꯩꯅ ꯉꯥꯡꯕꯗꯣ ꯅꯪꯗꯣ ꯈꯨꯝꯗꯕꯀꯣ ꯇꯥꯗꯕ ꯃꯥꯜꯂꯦꯕ
ꯑꯗꯣ ꯅꯪꯒꯤ ꯀ꯭ꯋꯥꯂꯤꯐꯤꯀꯦꯁꯟꯗꯣ ꯍꯥꯏꯔꯛꯑꯁꯨ ꯌꯥꯗꯦ ꯀꯔꯤꯒꯤꯅꯣꯅꯦ ꯅꯪꯅ
ꯀꯣꯂꯦꯖ ꯀꯥꯕ ꯍꯧꯔꯒ ꯇꯣꯛꯈ꯭ꯔꯦ
ꯑꯣ ꯆꯥ ꯑꯗꯨꯗꯤ ꯈꯨꯨꯟꯗ ꯂꯩꯕ ꯅꯨꯡꯉꯥꯏꯕ꯭ꯔꯣ
ꯈꯨꯟꯗ ꯍꯣꯏ ꯅꯨꯡꯗꯤ ꯅꯨꯡꯉꯥꯏꯌꯦꯗ ꯑꯗꯨꯝ
ꯅꯣꯏꯒꯤ ꯈꯨꯟꯁꯦ ꯌꯨꯝ ꯀꯌꯥ ꯀꯨꯝꯕ ꯂꯩꯕꯅꯣ
ꯑꯥ ꯈꯨꯟ ꯍꯗ꯭ꯔꯦꯗ ꯍꯦꯟꯅ ꯂꯩꯌꯦꯗ
ꯑꯁ ꯑꯗꯨꯗꯤ ꯃꯤ ꯌꯥꯝꯃꯤꯅꯦ
ꯑꯥꯎ
ꯅꯣꯏꯒꯤ ꯈꯨꯟꯒꯤ ꯑ ꯌꯥꯝ ꯋꯥ ꯈꯪꯅꯤꯡꯕ ꯌꯥꯝ ꯂꯩꯅꯦ
ꯀ꯭ꯔꯤ ꯀ꯭ꯔꯤ
ꯅꯣꯏꯒꯤꯗꯣ ꯁꯤꯡꯗ ꯅꯣꯏ ꯅꯣꯏ ꯈꯨꯟ ꯈꯨꯟꯗ ꯅꯠꯇ꯭ꯔꯣ ꯁꯤꯡꯗꯥ ꯗꯥꯝ ꯂꯩꯕꯗꯣ
ꯍꯣꯏ
ꯑꯗꯨꯗꯣ ꯃꯤ ꯍꯧꯖꯤꯛꯁꯨ ꯑꯗꯨꯝ ꯂꯥꯛꯄ꯭ꯔꯣ
ꯃꯤ ꯍꯣꯏ ꯑꯗꯨꯝ ꯂꯥꯛꯅꯩꯅ ꯌꯦꯡꯕ
ꯑꯗꯨꯗ ꯆꯥꯃꯗꯤ ꯐ꯭ꯔꯤ ꯑꯣꯏꯕ꯭ꯔꯣ ꯑꯦꯟꯇ꯭ꯔꯤ ꯐꯤꯒꯨꯝꯕ ꯂꯧꯕ꯭ꯔꯣ
ꯐ꯭ꯔꯤꯗ ꯂꯩ ꯐ꯭ꯔꯤ ꯂꯩ ꯎꯝ ꯆꯪ ꯆꯪ ꯂꯥꯛ ꯌꯦꯡꯗ꯭ꯔꯤꯕꯣ ꯅꯪ ꯂꯥꯛꯇ꯭ꯔꯤꯕꯣ
ꯑꯩ ꯂꯥꯛꯇ꯭ꯔꯤꯌꯦ ꯑꯗꯨꯒꯤ ꯅꯪꯉꯣꯟꯗ ꯐꯖꯅ ꯍꯥꯡꯒꯦ ꯇꯧꯕꯅꯦ
ꯑꯣ ꯅꯪ ꯀꯗꯥꯏ ꯋꯥꯏꯗ ꯏꯔꯣ
ꯑꯩꯗꯤ ꯍꯥꯔꯣꯐ ꯃꯅꯤꯄꯨꯔꯗꯒꯤꯅꯤ
ꯑꯆꯥ
ꯈꯪꯕꯔꯣ
ꯑ ꯂꯥꯛꯑꯣ ꯅꯣꯡꯃꯥ ꯂꯥꯛꯑꯣ ꯑꯣ
ꯑꯣꯏꯅꯤꯕ ꯑꯗꯨꯒꯤ ꯐꯖꯅ ꯉꯥꯡꯅꯔꯒ ꯌꯦꯡꯕ ꯌꯥꯔꯗꯤ ꯂꯥꯛꯒꯦ ꯇꯧꯕꯅꯦꯕꯀꯣ
ꯎꯝ ꯎꯝ
ꯑꯗꯨꯗ ꯅꯪꯅ ꯐꯖꯅ ꯍꯨꯝꯕꯤꯔꯕ
ꯈꯣꯡꯕꯤꯁꯤꯅꯦ ꯅ ꯋꯥꯥꯛ
ꯑꯗꯨ ꯋꯥꯔꯤ ꯁꯥꯕ ꯂꯣꯏꯔꯗꯤ ꯑꯗꯨꯝ ꯐ꯭ꯔꯤꯗ ꯂꯩꯒꯗꯧꯕ ꯅꯠꯇ꯭ꯔꯣꯅ
ꯍꯣꯔꯦꯟ ꯈꯪꯗꯦ ꯑꯩꯁꯦ ꯑꯗꯨꯝ ꯐ꯭ꯔꯤ